ꯍꯂꯣ ꯑꯣ ꯇꯥꯔꯦ ꯍꯧꯖꯤꯛꯇꯤ ꯍꯜꯂꯣ ꯇꯥꯔꯦ ꯍꯧꯖꯤꯛꯇꯤ ꯐꯖꯟ ꯐꯖꯟꯅ ꯇꯥꯔꯦ ꯉꯁꯥꯏ ꯀꯩꯗꯧꯕꯤꯔꯣ ꯅꯪꯪ ꯐꯣꯟ ꯅꯪ ꯈꯣꯟꯆꯦꯜ ꯇꯥꯗꯕꯗꯣ
ꯑꯩꯁꯨ ꯈꯪꯗꯦ
ꯑꯣ ꯅꯦꯋꯥꯛꯅꯔꯣ ꯑꯗꯨ
ꯑꯩ ꯅꯦꯠꯋꯥꯛꯗꯔ ꯑꯩ ꯑꯩꯒꯤꯅ ꯑꯩ ꯑꯩꯉꯣꯟꯗꯒꯤ ꯌꯥꯗꯕ꯭ꯔꯥ ꯈꯜꯂꯤꯕ ꯍꯥꯏꯀꯣ ꯑꯩꯗꯤ
ꯑꯣ ꯅꯪ ꯀꯥꯏ ꯂꯩꯑꯕꯤꯒꯦ
ꯀꯔꯤ ꯀꯔꯤ ꯊꯕꯛ ꯇꯧꯔꯕꯣ ꯌꯨꯝꯗ
ꯍꯧꯛ ꯀꯥꯏ ꯊꯕꯛ ꯇꯧꯗ ꯑꯗꯨꯝ ꯌꯨꯝꯗ ꯑꯗꯨꯝ ꯂꯩꯌꯦ
ꯌꯨꯝꯅ ꯑꯗꯨꯝ ꯂꯩ ꯌꯥꯝ ꯐꯩ ꯂꯧꯕꯨꯄ ꯀꯔꯤꯌꯥ
ꯅꯪ ꯗꯤꯇꯤ ꯆꯠ꯭ꯔꯣ
ꯑꯩꯗꯤ ꯗꯌꯇ ꯗꯌꯨꯇꯗ ꯂꯕꯨ ꯂꯣꯝꯗꯝ ꯀ ꯆ ꯊꯕꯣ
ꯍꯥꯥ
ꯀꯩꯗꯧꯔꯤꯒꯦ
ꯑꯗꯨꯝ ꯌꯨꯝꯗ ꯑꯗꯨꯝ ꯂꯩꯣꯏꯗ
ꯏꯅꯗꯅ ꯌꯥ ꯑꯩꯒꯤꯗꯤ ꯑꯗꯨꯝ ꯐꯖꯅ ꯇꯥꯔꯕꯣ
ꯑꯣ ꯍꯧꯖꯤꯛꯇ ꯑꯩ ꯈꯣꯟꯁꯦ ꯑꯃꯨꯛꯀ ꯇꯥꯗꯕ꯭ꯔꯣ ꯁꯦꯡꯗꯕ꯭ꯔꯣ
ꯍꯥꯥ
ꯁꯦꯡꯗꯕ꯭ꯔꯣ ꯑꯩ ꯈꯣꯟꯗꯣ
ꯁꯦꯡꯉꯕꯨꯗꯤ ꯁꯦꯡꯉꯤ ꯑꯗꯣ ꯀ ꯀꯟꯅ ꯇꯥꯗꯦꯅꯦ ꯌꯥꯝ ꯇꯞ ꯇꯞ ꯇꯥꯏꯅꯦ
ꯂꯥꯞꯅ ꯇꯥꯕ꯭ꯔꯣ ꯑꯗꯨꯝ ꯂꯣꯏꯅ ꯍꯥꯏꯌꯦꯦ ꯑꯩ ꯈꯣꯟꯖꯥꯗ ꯎꯝ ꯁꯦꯡꯅ ꯑꯗꯨꯝ ꯇꯞꯄꯤ ꯍꯥꯏ ꯑꯗꯨꯝ ꯍꯥꯏꯌꯦ
ꯅꯪ ꯀꯩꯅꯗꯨꯣ ꯃꯥꯎ ꯃꯥꯎ ꯄꯤꯁ ꯃꯥ ꯄꯤꯁꯇꯣ ꯁꯦꯡꯗꯣꯛꯑꯣ ꯄꯤꯟ ꯑꯃꯅꯀꯣ ꯃꯥꯔꯒ ꯃꯥ ꯄꯦꯁꯨ ꯁꯦꯡꯗꯣꯛꯑꯣꯕꯀꯣꯦ ꯁꯠ ꯁꯠ ꯁꯠ ꯈꯦꯠꯇꯣꯛꯕ ꯑꯩꯒꯤꯗꯤ ꯑꯗꯨꯝ ꯁꯦꯡꯅ ꯇꯥꯏꯕ
ꯎꯝ ꯇꯥꯏ ꯅꯪꯒꯦꯗꯤ
ꯑꯣ ꯑꯩ ꯑꯩꯈꯣꯏꯒꯤ ꯐꯣꯟꯗꯤꯅꯦ ꯑꯐꯕ ꯐꯣꯟ ꯑꯣꯏꯔꯣꯏꯅꯤ
ꯑꯁ ꯑꯣꯏꯔꯝꯅ ꯏꯟꯗꯤꯌꯥꯒꯤ ꯑꯣꯏꯔꯝꯅꯤ
ꯑꯣ ꯀꯔꯤ ꯀꯔꯤ ꯀꯔꯤ ꯊꯕꯛ ꯇꯧꯗꯕ꯭ꯔꯣ ꯌꯨꯝꯗ ꯑꯗꯨꯝ ꯂꯩꯕ꯭ꯔꯕ ꯍꯟꯇꯥ
ꯊꯕꯛ ꯇꯧꯗꯦ ꯃꯨꯝꯗ ꯑꯗꯨꯝ ꯂꯩ
ꯑꯣ ꯌꯥꯝ ꯅꯨꯡꯉꯥꯏꯔꯅꯤ ꯅꯣꯏꯗꯤ
ꯑ ꯅꯨꯡꯉꯥꯏꯇꯦꯌꯦꯦ ꯅꯨꯡꯁꯥ ꯁꯥꯕꯦ ꯅꯣꯡꯁꯨꯥ ꯑꯃꯨꯛꯀ ꯆꯨꯑꯦ ꯅꯨꯡꯁꯥ ꯑꯃꯨꯛꯀ ꯁꯥꯏꯦ ꯑꯁ ꯅꯨꯡꯉꯥꯏꯇꯦ ꯍꯧꯖꯤꯛ
ꯑꯦ ꯑꯗꯨꯝ ꯅꯨꯡꯉꯥꯏꯔꯕꯅꯤ ꯀꯩꯅꯣ
ꯇꯜꯂꯦ ꯑꯗꯨꯒꯨꯝꯕ ꯑ ꯅꯨꯡꯁꯥ ꯁꯥꯔꯦ ꯑꯗꯨꯝ ꯅꯨꯃꯤꯠ ꯆꯨꯞꯄ ꯁꯥꯥꯎꯕ ꯑꯗꯣ ꯑꯃꯨꯛꯀ ꯅꯨꯡꯁꯥ ꯁꯥ ꯑꯃꯨꯛꯣꯡ ꯆ ꯀꯩꯅ ꯑꯗꯨ ꯇꯟꯗ꯭ꯔꯣ ꯊꯕꯛ ꯇꯧꯉ
ꯎ ꯅꯨꯃꯤꯠꯇ ꯄꯩꯁ ꯁꯥꯔꯗꯤ ꯁꯤꯔꯣꯏꯗ꯭ꯔꯣ ꯑꯃꯨꯡꯗꯣꯡ ꯁ ꯁꯃꯨꯡꯗꯣ ꯇ ꯑꯗꯨꯅ ꯐꯔꯦ ꯀꯩꯅꯣ ꯅꯣꯏꯒꯤ ꯂꯧꯕꯨꯛꯇꯣ ꯀꯨꯝꯗ꯭ꯔꯤꯕꯣ ꯌꯣꯄꯥꯛ ꯄꯥꯏꯔꯒ ꯀꯩ ꯍꯥꯏꯁꯤꯔꯥ ꯈꯣꯠꯄꯗꯨꯣ ꯎ
ꯂꯣꯏꯔꯦ ꯊꯕꯛ
ꯅꯣꯏꯔꯦ
ꯑꯥ
ꯌꯥꯝ ꯊꯨꯅ ꯂꯣꯏꯅꯦ
ꯑꯩꯈꯣꯏꯗ ꯍꯧꯖꯤꯛꯀꯥꯟ ꯂꯧꯗꯣ ꯂꯤꯡꯉꯧꯕꯉ ꯂꯤꯡꯉꯣꯏ
ꯍꯥ ꯂꯧ ꯀꯩꯗꯧꯕ ꯄꯝꯐꯦꯟ ꯄꯝꯐꯦꯟꯗ ꯇꯧꯕ꯭ꯔꯥ ꯑ ꯌꯥꯝ ꯐꯥꯏꯩꯅ ꯏꯗꯦ
ꯎꯝ ꯌꯥꯝ ꯐꯕꯅꯦ ꯊꯕꯛ ꯀꯣꯝꯃꯦ ꯎꯝ ꯊꯕꯛꯁꯨ ꯀꯝꯃꯦ
ꯑꯣ ꯅꯪ ꯀꯩꯅꯣ ꯑꯣꯏꯕ ꯅꯠꯇ꯭ꯔꯣ ꯑꯣꯖꯥ ꯇꯧꯕ ꯅꯠꯇ꯭ꯔꯣ
ꯑꯣꯖꯥꯗꯗ꯭ꯔꯦ ꯍꯧꯖꯤꯛ ꯑꯗꯨ ꯁꯥ꯭ꯔ ꯈꯖꯤꯛ ꯇꯪ ꯇ꯭ꯌꯨꯁꯟ ꯑꯗꯨꯝ ꯃꯔꯛ ꯃꯔꯛ ꯂꯧꯋꯦ ꯑꯗꯨꯒ ꯇꯧꯗꯦꯗ
ꯅꯪ ꯃꯃꯥꯡꯗ ꯑꯩꯈꯣꯏꯒꯤ ꯀꯩꯅꯣꯒꯤꯗ ꯁ꯭ꯀꯨꯜꯒꯤ ꯑꯣꯖꯥ ꯑꯣꯏꯗꯣꯏꯅꯦ
ꯑꯣꯏꯣꯏꯗꯤ ꯍꯦ
ꯑꯣꯏꯗꯕ꯭ꯔꯥ ꯑꯖꯤ ꯀꯅꯥ ꯀꯅꯥ ꯑꯣꯏ ꯑꯣꯏꯒꯦ ꯄꯣꯡꯊꯥꯥꯎ ꯂꯣꯅꯦ
ꯈꯥꯎꯂꯨ ꯂꯝꯈꯣꯜꯂꯨ ꯑꯗꯨꯒ ꯃꯩꯗꯝ ꯒ꯭ꯔꯦꯁꯤꯅꯦ ꯑꯗꯨꯒ ꯁꯥꯔ ꯄꯥꯎꯈꯐꯝꯒꯥꯏꯗꯣ ꯄꯥꯎꯈꯐꯝꯒꯥꯏꯗꯣ ꯃꯣꯏ ꯃꯣꯏ ꯃꯔꯤꯅ ꯄꯂꯔ ꯆ ꯀꯥꯟꯗꯦ
ꯑꯣ ꯅꯪꯁꯨ ꯐꯩꯅꯦ ꯑꯣꯖꯥ ꯑꯣꯏꯗꯦ ꯑꯣꯖꯥ ꯑꯣꯏꯗ꯭ꯕꯤꯗ ꯑꯉꯥꯡ ꯑꯉꯥꯡꯗꯨ ꯇꯨꯏꯁꯟ ꯇꯥꯔꯒ ꯂꯩꯕꯗꯣ ꯐꯔꯦ
ꯑꯁ ꯋꯥꯏ ꯑꯗꯨꯁꯨ ꯀꯔꯤꯅꯣ ꯂꯥꯎꯑꯣ ꯂꯥꯎ
ꯑꯦ ꯋꯥ ꯑꯗꯨꯗꯤ
ꯑꯗꯨ ꯆꯨꯝꯃꯦ ꯑꯗꯨ ꯑꯣꯏꯔꯁꯨ ꯑꯁꯨ ꯂꯩ ꯑꯉꯥꯡ ꯃꯆꯥ ꯑꯉꯥꯡ ꯃꯆꯥ ꯑꯉꯥꯡ ꯃꯆꯥ ꯃꯆꯥ ꯑꯣꯏꯕꯔꯤꯀꯣ ꯄꯥꯕꯁꯨ ꯊꯣꯛꯇꯕꯒꯤ ꯀꯥꯡꯒꯨꯗꯣ ꯑꯗꯨꯗꯣ ꯑꯁ
ꯑꯌꯨꯛꯇ ꯂꯧꯕ꯭ꯔꯣ ꯅꯨꯡꯗꯥꯡ ꯋꯥꯏꯔꯝꯗ ꯂꯧꯕ꯭ꯔꯣ
ꯗꯥꯔꯗꯎꯒꯦ
ꯉꯔꯝꯗ ꯁꯝꯄꯨ ꯎ ꯐꯩꯅꯗꯤꯦ
ꯍ ꯐꯕ꯭ꯔ ꯐꯥ
ꯎ ꯗꯔꯗ ꯂꯔꯒ ꯗꯤ ꯑꯌꯨꯛ ꯅꯨꯡꯊꯤꯟ ꯊꯕꯛ ꯑꯇꯣꯞꯄꯁꯨ ꯆꯠꯄ ꯌꯥꯔꯦ ꯐꯔꯦꯗ ꯅꯪꯦꯁꯦ ꯑꯣꯖꯥ ꯗꯤ ꯅꯨꯡꯊꯤꯜꯗꯁꯨ ꯀ꯭ꯂꯥꯁ ꯆꯠꯀꯅꯤ ꯊꯕꯛ ꯑꯇꯣꯞꯄ ꯁꯨꯕ ꯐꯪꯗ꯭ꯔꯦ ꯌꯥꯝ ꯐꯥꯏ ꯌꯥꯝꯐꯥꯏ
ꯑꯣꯖꯥ ꯇꯧꯕꯁꯦ ꯑꯁ ꯋꯥꯗꯤ ꯋꯥꯝꯅꯤ ꯑꯣꯖꯥ ꯇꯧꯕꯁꯦ ꯋꯥꯗꯤ ꯋꯥꯝꯅꯤ
ꯋꯥꯕꯅꯦ ꯑꯉꯥꯡ ꯇꯥ ꯀꯄꯣꯡ ꯋꯥꯗꯗꯤ ꯋꯥ ꯃꯅꯦ
ꯑꯁꯨ ꯑꯩꯈꯣꯏ ꯗꯥꯒꯤ ꯑꯗꯨꯝ ꯑꯩꯁꯨ ꯁꯞꯕꯁꯤꯤ ꯑꯗꯨꯝ ꯆꯠꯂꯦꯕ ꯃꯥꯒꯤꯗꯣ
ꯑ ꯅꯣꯏꯗꯥꯏꯗꯤ ꯉꯥꯗꯣ
ꯑꯩꯈꯣꯏꯗ ꯑꯍꯟꯗꯣ
ꯍꯥꯥ
ꯑꯩꯈꯣꯏꯗꯨꯗ ꯑꯍꯟꯗꯣ
ꯑꯣ ꯀ ꯁꯞꯕꯁꯤ ꯍꯥꯏꯗꯤ ꯀꯥꯏꯗꯅꯣ
ꯅꯅꯦꯗ ꯃꯥ ꯑꯣꯖꯥ ꯇ꯭ꯔꯒ ꯃꯥ ꯆꯠꯄ ꯁꯥꯡꯅꯕ
ꯑꯣ ꯑꯣ ꯅꯣ ꯅꯗꯔ ꯍꯥꯏꯖ ꯑꯦꯁ ꯄꯔꯒꯦꯅꯗ ꯃꯥꯗꯤ ꯀꯩꯅꯣꯒꯗꯕ꯭ꯔꯣ ꯀ꯭ꯂꯥꯁ ꯀꯌꯥꯐꯥꯎ ꯇꯝꯕ꯭ꯔꯣ
ꯃꯥ ꯆꯠꯇ ꯇꯔꯦꯟ ꯐꯥꯎꯗꯤ ꯇꯥꯛꯑꯦ
ꯑꯁ ꯅꯪ ꯑꯗꯨꯗꯤ ꯁꯞꯇꯤ ꯆꯠꯂꯗꯤ ꯇꯦꯟ ꯐꯥꯎꯒꯨꯝ ꯆꯪꯉꯦ
ꯑꯩꯗꯤ ꯑꯗꯨꯝ ꯐꯝꯃꯒ ꯂꯥꯛꯑꯦ ꯑꯗꯨꯝ ꯅꯣꯏ ꯂꯔꯤꯛ ꯄꯥꯎ ꯍꯥꯏꯅ ꯑꯗꯨꯝ ꯊꯝꯃꯗꯤ
ꯁ ꯀ꯭ꯂꯥꯁ ꯀ꯭ꯂꯥꯁ ꯇꯦꯟꯒꯤ ꯀ꯭ꯂꯥꯁ ꯇꯦꯟꯒꯤ ꯅꯨꯄꯥꯁꯤꯡꯁꯤꯅ ꯂꯥꯛꯅ
ꯎꯝ ꯎꯝ
ꯏꯂ ꯍꯜꯂꯣ ꯑꯦꯕꯤꯁ ꯀ ꯂꯛꯅꯔꯝ ꯃꯅꯤꯗ
ꯅꯗ ꯀꯔꯤ ꯀꯔꯤ ꯈꯟꯅꯔꯔꯣ
ꯑꯩꯗꯤ ꯍꯣꯠꯅꯗꯗ ꯁꯤꯗ ꯑꯗꯨꯝ ꯂꯩꯕꯤꯗ ꯑꯩꯁꯨ
ꯌꯥꯝ ꯐꯥꯏꯅ ꯑꯗꯨ
ꯎꯝꯄꯥꯏ ꯂꯩꯇꯄꯥꯏ ꯂꯩꯇꯄꯥꯏ ꯂꯩꯇ ꯑ ꯌ ꯂꯩ ꯂꯩꯕ꯭ꯔꯣ
ꯄꯥꯔꯠ ꯐꯥꯏꯚꯇ ꯄꯥꯔꯠ ꯐꯥꯏꯚꯇ ꯑꯩꯣꯏ ꯀ ꯄꯥꯔꯠ ꯐꯥꯏꯚꯇꯗ ꯑꯦꯟ ꯑꯔꯖꯤꯁ ꯄꯨꯗꯣꯛꯀ ꯑꯃ ꯆꯠꯄ ꯑꯩꯗꯤ ꯉꯁꯤ ꯈꯛꯇꯅꯦ ꯆꯠꯄ
ꯊꯕꯛ ꯁꯨꯕ꯭ꯔꯣ
ꯉꯁꯤꯗꯤ ꯈꯔ ꯊꯕꯛ ꯁꯨꯑꯦ ꯂꯣꯏꯔꯦ ꯂꯣꯏꯔꯦ
ꯂꯣꯏꯔꯦ ꯑꯣ ꯑꯩꯅ ꯉꯁꯥꯏ ꯔꯤꯡ ꯐꯨꯂꯨꯗꯁꯨ ꯇꯦꯛꯁ ꯇꯦꯛꯁ ꯊꯥꯔꯒ ꯀꯣꯜ ꯀꯣꯜꯇꯧꯔ ꯀꯦ ꯍꯥꯏꯔ ꯀꯥꯟ ꯁꯪꯗꯦ ꯖꯣꯕ ꯀꯥꯔꯠ ꯖꯣꯕ ꯀꯥꯔꯗ ꯆꯠꯂꯤ ꯍꯥꯏꯌꯦ
ꯑꯣ
ꯖꯥ ꯖꯥꯅꯤꯗ ꯅꯨꯡꯅꯤꯡꯉꯛꯏꯅꯦ ꯏꯊꯟꯇ
ꯅ ꯊ ꯅꯠꯇꯦ ꯑꯁꯨꯅꯦ ꯑꯍꯥꯝꯗ ꯑꯩꯁꯨ ꯑꯁ
ꯄꯪ ꯅꯣꯛꯇ ꯅꯣꯅꯤꯡꯉꯩꯅꯦ
ꯀꯔꯤ ꯀꯤꯔꯥ ꯈꯟ ꯈꯟ ꯈꯜꯂꯒ ꯀꯣ ꯑꯁ ꯖꯥꯠ ꯖꯠ ꯈꯟꯗꯣꯛꯑꯦ
ꯃꯤꯁꯤꯡꯅ ꯑꯁ ꯇꯥꯕ ꯀꯥꯟꯗ ꯀꯩ ꯍꯥꯏꯁꯤꯔ ꯑꯁ ꯁꯤꯁꯦ ꯌꯥꯗ꯭ꯔꯦꯅꯦ ꯑꯁ ꯑꯗꯨꯝ ꯍꯥꯏꯔꯛꯀꯅꯤ
ꯎꯝ ꯑꯗꯨꯝ ꯅꯨꯡꯉꯥꯏꯕꯖꯥꯅꯤ ꯐꯌꯦ ꯐꯩꯌꯦꯕ ꯖꯣ ꯀꯥꯠꯀꯤ ꯊꯕꯛ ꯀꯩ ꯀꯩꯅꯣ ꯁꯨꯕ ꯂꯣꯏꯔꯗꯤ ꯌꯨꯝ ꯍꯜꯂꯅꯤꯅꯦ ꯌꯨꯝ ꯍꯟꯗꯔ꯭ꯤꯕꯣ
ꯄꯨꯡ ꯇꯨꯋꯦꯜꯐ ꯑꯗꯨꯋꯥꯏꯗ ꯑꯗꯨꯝ ꯎꯝ ꯑꯃꯛꯀ ꯐꯣꯇꯣ ꯀꯥꯞꯇꯣꯏꯅꯦ ꯒ꯭ꯔꯨꯞꯀꯤ ꯎꯝ ꯐꯣꯇꯣ ꯑꯃꯀ ꯀꯥꯞꯇꯣꯏꯅꯦ ꯈꯪꯗ ꯃꯣꯏ ꯍꯥꯏꯕꯗꯣ ꯕꯔꯣ ꯑꯗꯨꯋꯥꯏꯗ ꯍꯥꯏ ꯍꯥꯏꯌꯦ ꯀꯥꯞꯅꯤꯡꯉꯗꯣ ꯐꯣꯇꯣꯗꯣ
ꯕꯔꯣ ꯗꯏꯗ ꯑꯗꯤ ꯑꯗꯨ ꯀꯥ
ꯑꯗꯨ ꯀꯥꯞꯒ ꯂꯣꯏꯔꯦ ꯑꯗꯣ
ꯀꯔꯤꯒꯤꯔꯥ ꯅꯪꯗꯤ ꯉꯁꯤ ꯈꯇꯪ ꯖꯣꯕ ꯀꯥꯔꯗ ꯌꯥꯎꯔꯗꯤ ꯅꯍꯥꯟꯈꯩꯗꯤ ꯅꯣꯏ ꯃꯃꯥ ꯅꯣꯏ ꯕꯕꯥ ꯑꯗꯨꯝ ꯊꯥꯔꯒ ꯂꯩꯔꯕꯣ ꯌꯨꯝꯗ ꯑꯗꯨꯝ ꯐ꯭ꯔꯤꯗ ꯂꯩꯔꯕꯣ
ꯁꯪꯗꯕ ꯁꯪꯗꯕ
ꯀꯔꯤ ꯀꯔꯤ ꯁꯪꯗꯕꯅꯦ ꯊꯕꯛ ꯀꯔꯤ ꯊꯕꯛ ꯂꯩꯒꯦ
ꯑꯁ ꯈꯪꯗꯦ ꯁꯪꯗꯕꯒꯤ ꯑꯩ ꯉꯁꯤ ꯈꯛꯇꯅꯦ ꯍꯌꯦꯡꯁꯨ ꯑꯃꯨꯛꯀ ꯁꯪꯉꯣꯏ ꯍꯌꯦꯡ ꯆꯠꯂꯣ
ꯑꯁ ꯊꯕꯛ ꯑꯇꯣꯞꯄ ꯍꯥꯏꯗꯣꯛꯄ ꯌꯥꯗꯕ ꯊꯕꯛ ꯇꯧꯕ ꯃꯥꯜꯂꯤꯅꯦ
ꯑ ꯂꯣꯠ ꯂꯣꯠ ꯊꯕꯛ ꯇꯧꯕꯒꯤ
ꯑꯦꯁ ꯑꯗꯨ ꯐꯠꯇꯦꯍꯦ ꯀꯃꯥꯏꯅ ꯇꯧꯒꯅꯣꯍꯦ ꯆꯍꯤ ꯆꯒꯦꯔꯃ
ꯑꯥ ꯉꯁꯤ ꯆꯠ ꯂꯤꯁꯇꯣ ꯑꯃꯈꯛ ꯀꯛꯑꯗꯤ ꯍꯥꯏꯅꯀꯣ ꯑꯩꯁꯨ ꯉꯁꯤ ꯄ꯭ꯔꯤꯖꯦꯟ ꯇꯧꯕ ꯆꯠꯄ
ꯁꯤ ꯈꯛꯇꯅꯦꯁꯨ ꯆꯠꯄ ꯑꯃꯨꯛꯀ ꯅꯥꯟꯅ ꯍꯧꯥꯎꯅꯦ ꯑꯦꯅꯥꯔꯖꯤꯁꯇꯣ ꯑ ꯑꯣꯏꯅ ꯁꯪꯗꯕꯒꯤ ꯆꯠꯇꯕ ꯑꯗꯨꯅ
ꯁꯥꯪꯕꯇꯛ ꯀꯁꯨ ꯀꯥꯏꯗ ꯁꯪ ꯁꯪ ꯁꯪꯅ ꯆꯠꯇꯕ ꯐꯠꯇ ꯍꯦ ꯑꯁ ꯅꯨꯡꯁꯥ ꯁꯥꯏꯍꯦ ꯁꯥꯏ ꯁꯥꯏ ꯀꯩꯅꯣꯗꯨꯁꯨ
ꯍꯣꯏ ꯔꯣꯝꯗꯤ ꯁꯥꯗꯤꯦ ꯑꯗꯨꯝ ꯅꯣꯡꯒ ꯃꯝꯃꯤ
ꯅꯣꯡ ꯅꯣꯡꯃꯪꯉꯗꯤ ꯐꯩ ꯑꯩꯈꯣꯏꯗꯤꯀꯣ ꯑꯁ ꯅꯣꯡꯃꯪꯗꯦꯗ ꯅꯨꯡꯁꯥ ꯁꯥꯏꯌꯦꯕ ꯍꯨꯃꯥꯡ ꯅꯞ ꯅꯞ ꯅꯞ ꯍꯨꯃꯥꯡ ꯅꯞ ꯅꯞ ꯅꯞ ꯂꯥꯎꯔꯒꯅꯦ ꯂꯩꯔꯕꯅꯦ ꯅꯪ ꯆ ꯀꯥꯖꯔꯕꯗꯤ ꯀꯔꯤ ꯈꯨꯠꯂꯥꯏ ꯄꯥꯏꯕ꯭ꯔꯣ ꯊꯥꯡ ꯄꯥꯏꯕ꯭ꯔꯣ ꯌꯣꯄꯥꯛ ꯄꯥꯏꯕ꯭ꯔꯣ ꯒꯤꯟꯇꯤ
ꯂꯣꯏꯣꯏꯅꯨꯃ ꯑꯣꯜ ꯏꯟ ꯋꯥꯟ ꯂꯣꯏꯅꯃꯛꯒꯤꯟ
ꯈꯨꯠ ꯈꯨꯠ ꯑꯅꯤ ꯈꯈꯤꯇꯪ ꯑꯣꯏꯔꯒ ꯑꯅꯤ ꯑꯍꯨꯝꯅꯤ ꯄꯥꯏꯕ ꯌꯥꯔꯣꯏꯗ
ꯃꯤꯅꯤꯠ ꯑꯍꯨꯝ ꯃꯔꯤ ꯑꯃ ꯄꯥꯏꯔꯦ ꯃꯤꯅꯤꯠ ꯑꯍꯨꯝ ꯃꯔꯤ ꯑꯃꯨꯛꯀ ꯑꯃ ꯄꯥꯏꯔꯦ ꯑꯃ ꯄꯥꯏꯔꯦ ꯑꯁ ꯆꯠꯊꯣꯛ ꯆꯠꯊꯤꯟꯗ ꯀꯔꯤ ꯂ
ꯑꯁꯥ ꯑꯗꯨꯗꯤ ꯑꯗꯨ ꯍꯣꯔꯦꯟꯗꯤ ꯁꯔꯥꯛ ꯁꯥꯔꯅꯤ ꯋꯥꯔꯅꯦ ꯃꯥꯂꯤꯁ ꯇꯧꯗꯗꯤ ꯌꯥꯔꯣꯏ ꯑꯗꯨꯗꯤ
ꯌꯥꯗ꯭ꯔꯦ
ꯅꯍꯥꯟꯉꯩ ꯇꯧꯗ꯭ꯔꯒ ꯉꯁꯤ ꯉꯁꯤ ꯀꯨꯛ ꯇꯧꯕꯁꯦ ꯋꯥꯔꯝꯃꯅꯦꯕ
ꯋꯥꯋꯥꯔꯦ
ꯇꯧꯕꯤꯌ ꯍꯥꯏꯨ ꯅꯣꯏ ꯃꯃꯥꯗ ꯍꯣꯔꯦꯟ
ꯅꯣꯏꯗꯤ ꯈꯨꯟꯗ ꯂꯥꯛꯑꯣꯏꯗ꯭ꯔꯣ
ꯈꯨꯟꯗ ꯂꯥꯛꯑꯔꯣꯏ ꯈꯨꯟꯗ ꯂꯥꯛꯅꯤꯡꯗ꯭ꯔꯦ ꯐꯪꯒꯤꯤ ꯇꯧꯅꯤꯗ ꯂꯪꯅꯤꯡꯉꯤꯗ ꯑꯩꯈꯣꯏꯁꯨ ꯊꯕꯛꯁꯤꯗꯤ ꯂꯩꯕꯅꯤꯅꯀꯣ ꯈꯨꯟꯗ ꯂꯥꯛꯄꯗꯣ ꯐ ꯇꯥꯔꯦ
ꯅꯣꯏꯗꯤ ꯄꯨꯡ ꯀꯌꯥ ꯑꯗꯨ ꯀꯌꯥ ꯐꯥꯎꯔꯅꯤ ꯊꯕꯛꯇꯣ ꯌꯥꯝ
ꯑꯁ ꯑꯩꯈꯣꯏꯗꯤ ꯄꯨꯡ ꯄꯨꯡ ꯑꯁꯨꯛ ꯑꯁꯨ ꯂꯩꯇꯦꯗ ꯍꯧꯖꯤꯛ ꯄꯨꯡ ꯇꯔꯥ ꯐꯥꯎ ꯂꯩꯔꯅꯤ ꯍꯧꯖꯤ ꯅꯨꯡꯗꯥꯡ ꯅꯨꯡꯗꯥꯡ ꯑꯃꯨꯛ ꯊꯣꯛꯂꯛꯀꯅꯤ
ꯄꯨꯡ ꯀꯌꯥꯗꯒꯤ ꯄꯨꯡ ꯇꯔꯥ ꯐꯥꯎ ꯂꯩꯕ
ꯄꯨꯛꯛꯇ ꯄꯨꯛꯇ ꯀ
ꯑꯣ ꯑꯌꯨ
ꯑ ꯍ ꯑꯌꯨꯛꯀꯤ ꯄꯨꯡ ꯇꯔꯨꯛꯇꯒꯤꯅꯦ ꯄꯨ ꯇꯔ ꯑꯐꯥꯎ ꯂꯩꯕꯅꯦ ꯑꯗꯨꯒ ꯑꯗꯨ ꯆꯥꯛ ꯆꯥꯔꯒ ꯄꯣꯊꯥꯔꯨꯔꯅꯤ ꯍꯣꯔꯦꯟ ꯅꯨꯡꯗꯥꯡ ꯋꯥꯏꯔꯝꯒꯤ ꯑꯃꯨꯛ ꯄꯨꯡ ꯇꯔꯨꯛꯀꯤ ꯇꯔꯥꯐꯥꯎꯃꯨꯛ ꯂꯩꯗꯣꯏꯅꯤ ꯋꯥꯕꯅꯤꯗ ꯊꯕꯛ ꯇꯧꯕ ꯃꯤ ꯃꯤꯒꯤ ꯃꯈꯥ ꯂꯩꯕ ꯍꯥꯏꯕꯁꯤꯀꯣ ꯌꯥꯝ ꯋꯥꯕꯅꯦ ꯅꯣꯏ ꯅꯣꯏꯅ ꯐꯔꯦ ꯑꯍꯥꯗ ꯌꯨꯝꯗ ꯂꯩꯔꯒ
ꯎꯝ
ꯅꯣꯏ ꯃꯃꯥ ꯕꯕꯥ ꯃꯅꯥꯛꯇ ꯂꯩꯔꯒ ꯂꯩꯕꯗꯨ ꯌꯥꯝ ꯐꯔꯕꯅꯤꯗ
ꯑꯗꯨ ꯑꯣꯏꯕ ꯑꯦꯅꯥꯔꯖꯤꯁ ꯇꯧꯔꯣꯏꯅꯦ ꯑ ꯄꯥ ꯂ ꯂꯩ ꯁꯥꯈꯤꯒꯅꯤ ꯐꯖꯅ ꯅꯣꯏꯅ ꯅꯣꯏꯅ ꯆꯠꯂꯣ ꯍꯥꯟꯅ ꯇꯥꯟꯊꯣꯔꯛꯒꯅꯦ ꯑꯩꯈꯣꯏꯕꯨ
ꯌꯨꯝꯗꯤ ꯄꯥꯟꯈꯤꯅꯦ ꯍꯣꯏ ꯄꯥꯜꯂꯁꯨꯅꯦ ꯌꯥꯝ ꯂꯥꯞꯅ ꯆꯠꯀꯅꯣ ꯑꯩꯈꯣꯏ ꯈꯨꯟꯗ ꯑꯩꯈꯣꯏ ꯎ ꯅꯁꯥ ꯅꯁꯥ ꯅꯁꯥꯒꯤ ꯈꯨꯟꯗ ꯅꯨꯡꯉꯥꯏꯕꯅꯦ ꯃꯁꯥ ꯃꯅꯨꯡꯁꯥꯏ ꯈꯟꯖꯦꯀ ꯅꯅꯨꯡꯉꯥꯏ ꯃꯅꯦ ꯅꯪꯒꯤ ꯐꯣꯟꯁꯦ ꯃꯥꯎꯠ ꯄꯤꯁꯇꯣ ꯈꯪꯕ꯭ꯔꯥ
ꯈꯪꯗꯩ
ꯃꯥꯄꯤꯁ ꯑꯩꯈꯣꯏ ꯋꯥ ꯉꯥꯡꯕꯗ ꯇꯥꯕꯁꯤ ꯀꯩꯅꯣꯗ ꯑꯍꯣꯕ ꯃꯈꯨꯟ ꯑꯃ ꯂꯩꯕꯅꯦꯕ ꯑꯗꯨꯅꯅꯦ ꯀꯩꯅꯣ ꯁꯦꯡꯗꯣꯛꯑꯣ ꯑꯗꯨ ꯂꯣꯏ ꯐꯨꯜ ꯂꯂꯝꯕꯕ
ꯑꯣ
ꯃꯆꯥ ꯑꯃ ꯑꯍꯣꯕ ꯑꯃ ꯂꯩꯕꯅꯦꯕ ꯑꯗꯨꯗ ꯀꯩꯅꯣꯔꯥ ꯆꯩꯅꯔꯥ ꯑꯩꯈꯣꯏꯒꯤ ꯄꯤꯟꯅꯔꯥ ꯀꯩꯅꯣꯗꯣ ꯏꯐꯨꯟꯅ ꯂꯣꯏ ꯅꯞꯁꯤꯜꯂꯒ ꯐꯨꯟꯕ ꯌꯧꯔꯝ ꯇꯥꯗ꯭ꯔꯦꯕ ꯑꯩ ꯅꯥꯀꯣꯡꯁꯦ ꯌꯥꯝ ꯁꯤꯡꯃꯟꯕꯒꯤ ꯅꯪ ꯍꯥꯏꯕꯗ ꯇꯥꯕ ꯋꯥꯅꯦ
ꯑꯗꯨꯗꯤ ꯍꯣꯔꯦꯟ ꯧꯔꯥꯀꯣ ꯑꯗꯨꯗꯤ ꯑꯗꯨꯗꯤ ꯍꯣꯔꯦꯟ ꯇꯧꯔꯛꯑꯣ ꯑꯣ ꯍꯣꯔꯦꯟ ꯇꯔꯀ
ꯍꯣꯏ ꯍ ꯍꯔꯦꯟ ꯌꯥꯍ ꯀ ꯍꯔꯦ ꯃꯨ ꯇꯧꯔꯒꯦꯗꯨꯗꯤ ꯀꯣ